ꯇꯥꯔꯕꯨ ꯀꯅꯥꯒ ꯁꯥꯟꯅꯔꯨꯔꯤꯅꯣ ꯑꯣ ꯑꯩꯗꯤ ꯃꯤ ꯑꯃꯒ ꯁꯥꯟꯅꯔꯨꯔꯤꯕ꯭ꯔꯥ ꯁꯤꯅꯤꯗꯥ
ꯅꯠꯇꯦ ꯅꯥꯠꯇꯦ ꯆꯥꯛꯇꯣ ꯆꯥꯔꯨꯕ
ꯀꯔꯤ ꯃꯊꯦꯜ ꯆꯥꯔꯨꯏꯅꯣ
ꯂꯐ ꯐꯨ ꯏꯔꯣꯜꯂꯦ ꯑꯗꯨꯒ ꯉꯥ ꯑꯇꯥꯎꯕ ꯑꯃꯒ ꯑꯇꯩꯗꯤ ꯌꯥꯎꯗ꯭ꯔꯦ ꯅꯣꯏꯒꯤꯗꯤ
ꯂꯐꯨ ꯏꯔꯣꯜꯂꯤ ꯆꯥꯗ꯭ꯔꯤꯌꯦ ꯑꯩ
ꯑꯣꯅꯦ ꯃꯥꯥꯏꯔꯣꯜꯕ ꯍꯥꯎꯕꯅꯦ ꯆꯥꯊꯔꯣ ꯍꯣꯔꯦꯟ
ꯑꯗꯣ ꯅꯣꯡꯁꯦ ꯇꯥꯗꯧꯗꯤ ꯃꯥꯟꯗꯦ ꯇꯥꯗ꯭ꯔꯒꯗꯤ ꯍꯣꯔꯦꯟ ꯄꯥꯎ ꯍꯥꯏꯔꯛꯀꯦ ꯑꯗꯨꯒ ꯍꯥꯏꯔꯞ ꯉꯥꯏꯍꯥꯛ ꯑꯣꯏꯁꯨ ꯌꯦꯡꯉꯨꯁꯤ
ꯍꯣꯢ ꯌꯥꯏꯑꯦ ꯌꯥꯝ ꯀꯨꯏꯗꯕꯤꯗꯀꯣ
ꯍꯣꯏ ꯑꯩꯈꯣꯏꯁꯦ ꯉꯁꯤ ꯂꯐꯨ ꯌꯔꯣꯟꯝꯕ ꯁꯣꯏꯗꯅ ꯌꯥꯎꯔꯦ ꯍꯥꯏꯕ ꯑꯃ ꯈꯪꯉꯦ ꯑꯗꯨꯒ ꯑꯗꯨꯝ ꯉꯥꯔꯧꯒꯨꯝꯕ ꯇꯧꯔꯝꯗꯧ ꯃꯥꯜꯂꯦ ꯑꯇꯣꯞꯄꯗꯤ ꯑꯩꯈꯣꯏꯗꯤ ꯇꯦꯡ ꯀꯩꯁꯨ ꯌꯥꯝ ꯇꯣꯏꯅ ꯇꯧꯗꯦꯗ ꯀꯥꯡꯁꯣꯏ ꯊꯣꯡꯉꯕꯨꯗꯤ ꯃꯣꯔꯣꯛ ꯃꯣꯄ ꯑꯃꯒ ꯇꯧꯋꯦ ꯍꯥꯏꯗꯤ ꯁꯥꯏꯗꯠꯇ ꯉꯥꯔꯧ ꯑꯃꯒ ꯏꯔꯣꯟꯕ ꯑꯣꯏꯔꯒꯗꯤ ꯃꯣꯔꯣꯛ ꯃꯄ ꯃꯦꯠꯇꯕꯤꯗ ꯑꯗꯨꯝ ꯉꯥꯔꯧꯗꯨꯕꯅ ꯌꯥꯍꯜꯂꯦ ꯑꯗꯨꯃꯥꯏꯅ ꯇꯧꯕꯅꯦ
ꯎꯝ ꯑꯩꯗꯤ ꯀꯩꯅꯣ ꯇꯧꯔꯦ ꯉꯁꯤ ꯉꯔꯥꯡꯁꯦ ꯀꯩꯗꯧꯔꯕꯅꯣ ꯈꯪꯗꯦ ꯎꯔꯤꯡꯁꯤꯦ ꯐꯖꯅ ꯆꯣꯡꯊꯣꯛꯑꯦꯕꯀꯣ ꯑꯌꯨꯛꯁꯤꯕꯨꯗꯤ ꯀꯩꯝ ꯆꯥꯗꯕꯤ ꯆꯠꯂꯦꯗꯅ ꯑꯥꯗꯒꯤ ꯑꯥꯗ ꯆꯠꯄꯗꯣ ꯑꯗꯨꯒ ꯂꯩꯕꯁꯤꯅ ꯄꯨꯡ ꯕꯥꯔꯣꯐꯧ ꯂꯩꯕꯤꯅꯦꯕ ꯂꯩꯕ ꯍꯥꯏꯁꯦ ꯑꯞ ꯗꯥꯎꯟ ꯆꯠꯂꯨꯕ ꯑꯗꯒꯤ ꯑꯥꯗ ꯀ꯭ꯂꯥꯁ ꯇꯧꯔꯨꯕꯒ ꯍꯜꯂꯛꯄꯒ ꯄꯨꯡ ꯕꯥꯔꯣ ꯑꯗꯨꯝ ꯇꯥꯏꯑꯕ ꯑꯗꯨꯅ ꯑꯗꯨꯒꯤ ꯆꯈꯥꯎ ꯁꯣꯛꯄꯒꯤ ꯑꯣꯏꯔꯤꯕ꯭ꯔꯥ ꯅꯠꯇ꯭ꯔꯒ ꯀꯔꯤꯒꯤꯅ ꯃꯐꯝꯗ ꯎꯔꯤꯡꯁꯤ ꯐꯖꯅ ꯊꯣꯛꯑꯦ ꯑꯩ ꯆꯤꯝꯕꯥꯟ ꯃꯌꯥ ꯁ꯭ꯋꯥꯏꯒꯤ ꯈꯗꯥꯡ ꯁ꯭ꯋꯥꯏꯁꯤꯅꯦ ꯃꯌꯥꯝ ꯊꯣꯛꯏꯁꯦ ꯀꯩꯗꯧꯔꯃ ꯈꯪꯗ꯭ꯔꯦ ꯅꯪ ꯎꯔꯤꯡꯒꯨꯝꯕ ꯊꯣꯛꯇꯕ꯭ꯔꯣ ꯍꯧꯖꯤꯛꯀꯥꯟꯗꯤ
ꯅꯪꯅ ꯎꯔꯤꯡ ꯊꯣꯛꯄꯒ ꯍꯥꯏꯗꯣ ꯑꯩꯗꯤ ꯁꯨꯕ ꯃꯤꯠꯁꯤꯗ ꯂꯥꯛ ꯇꯛꯁꯤꯟꯕꯁꯨ ꯉꯝꯗꯦ ꯍꯣꯏ ꯎꯔꯤꯡꯃꯛ ꯅꯠꯇꯕꯤꯗ ꯑꯩꯈꯣꯏꯒꯤ ꯐꯨꯔꯤ ꯃꯥꯟꯕ ꯃꯆꯥ ꯑꯃꯅꯤꯒ ꯆꯣꯡꯊꯣꯛꯄꯕꯨꯗꯤ ꯎꯈ꯭ꯔ ꯃꯥꯜꯂꯦꯀꯣ ꯑꯗꯨꯒ ꯌꯥꯝ ꯎꯔꯤꯡ ꯅꯣꯅꯤꯡꯒ ꯇꯧꯕ ꯃꯤꯗꯣ ꯑꯗꯨꯒꯤ ꯁꯛꯇꯨꯗꯤ ꯁꯨꯕ ꯌꯥꯗꯦ ꯑꯩꯉꯣꯟꯗ ꯑꯩꯈꯣꯏꯕꯨꯗꯤ ꯀꯩꯅꯣꯍꯦ ꯑꯉꯥꯡ ꯑꯣꯏꯔꯤꯉꯩꯗꯤ ꯃꯇꯦꯡ ꯉꯥꯛꯇꯅꯤ ꯂꯥꯏꯕꯛꯇ ꯑꯃꯨꯛ ꯇꯧꯅꯤ ꯈꯖꯥꯏ ꯈꯖꯥꯏꯗ ꯑꯃꯨꯛ ꯇꯧꯤ ꯑꯗꯗꯒꯤ ꯈꯗꯥꯡ ꯃꯄꯥꯁꯥꯗ ꯑꯃꯨ ꯇꯧꯅꯤ ꯎꯔꯤꯡꯒ ꯈꯤꯇꯪ ꯍꯟꯖꯤꯟꯈꯁꯤꯗꯤ ꯍꯧꯖꯤꯛꯀꯅꯤ ꯍꯦ ꯊꯥꯏꯅ ꯎꯅ ꯌꯣꯝꯕꯤꯅꯦ
ꯑꯗꯨ ꯑꯗꯨꯅ ꯑꯩꯅ ꯑꯗꯨꯩꯅ ꯐꯦꯁꯋꯥꯁꯇꯣ ꯑꯃꯨꯛ ꯍꯣꯡꯉꯕꯅꯦ ꯀꯩꯅꯣꯒꯤ ꯅꯤꯝꯒꯤ ꯈꯔ ꯁꯤꯖꯤꯟꯅ ꯑꯗꯒꯤ ꯑꯩꯁꯦ ꯅꯤꯌꯥꯁꯅꯥ ꯃꯥꯏꯛ ꯌꯥꯎꯕ ꯑꯃ ꯀꯩꯅꯣꯒꯤ ꯃꯃꯥ ꯑꯥꯔꯠꯀꯤ ꯑꯃ ꯁꯤꯖꯤꯟꯅꯔꯝꯃꯦ ꯑꯗꯨ ꯑꯗꯨ ꯁꯤꯖꯤꯟꯅꯧꯕꯗꯨꯔ ꯀꯒꯤꯩꯅꯣ ꯈꯪꯗꯦꯕꯀꯣ ꯍꯥꯟꯅꯗꯤ ꯑꯗꯨꯝ ꯀꯔꯣꯗ ꯂꯦꯃꯟꯒꯤꯗ ꯑꯗꯨꯝ ꯁꯤꯖꯤꯟꯅꯕꯅꯦ ꯀꯩꯁꯨ ꯇꯧꯗꯦꯕ ꯑꯗꯨꯒ ꯑꯗꯨꯃꯗꯨ ꯁꯤꯖꯤꯟꯅꯕꯗꯅꯤꯌꯥꯁꯅꯥ ꯌꯥꯎꯕꯗꯨꯃ ꯁꯤꯖꯤꯟꯅꯧꯕꯗꯩꯔ ꯈꯪꯗꯦ ꯐꯦꯁ ꯋꯥꯁ ꯇꯥꯕꯕꯁꯤ ꯑꯩꯈꯣꯏ ꯏꯁꯤꯡ ꯁꯁꯤꯡꯗꯒꯨꯝ ꯈꯣꯏꯒꯨꯝ ꯑꯗꯨꯝ ꯃꯈꯜꯗ ꯑꯗꯨꯝ ꯈꯜ ꯂꯩꯕꯗꯣ ꯑꯗꯣ ꯅꯤꯝꯒꯤ ꯑꯃ ꯅꯍꯥꯟ ꯀꯩꯅꯣꯒꯤꯗꯒꯤ ꯕꯤꯁꯥꯗꯒꯤ ꯑꯃ ꯂꯩꯔꯦ ꯑꯦ ꯑꯗꯨ ꯁꯤꯅꯧꯕꯗꯩꯕꯨꯗꯤ ꯈꯤꯇꯪꯗꯤ ꯐꯩ ꯑꯗꯨ ꯂꯣꯏꯊꯣꯛꯈ꯭ꯔꯦ ꯑꯗꯨ ꯑꯃꯛ ꯉꯁꯤ ꯕꯤꯁꯥꯜ ꯆꯠꯂꯨꯕꯅꯦ ꯁꯪꯀꯔ ꯑꯩꯈꯣꯏ ꯅꯥꯀꯟꯒꯤ ꯅꯨꯄꯥꯗꯨꯒ ꯑꯣ ꯄꯣꯠꯇꯤ ꯑꯝꯇ ꯂꯩꯔꯝꯗ꯭ꯔꯦ ꯀꯔꯤ ꯑꯝꯇ ꯂꯩꯍꯧꯗꯦ ꯀꯔꯤꯗꯧꯔꯝꯅꯣ ꯈꯪꯗꯦ ꯃꯣꯏꯗꯣ ꯕꯟ ꯑꯣꯏꯕꯒꯤ ꯄꯣꯠ ꯂꯥꯛꯇꯕꯩꯔꯥ ꯀꯩꯒꯤꯅꯣ ꯈꯪꯗ꯭ꯔꯦ ꯃꯣꯏꯗꯣ
ꯍ ꯆꯠꯔꯤꯁ ꯆꯠꯇ꯭ꯁ ꯆꯠꯄꯕꯨꯗꯤ ꯄꯣꯠ ꯂꯥꯛꯇꯕꯩꯅꯦ ꯄꯣꯠ ꯑꯝꯇ ꯂꯥꯛꯑꯣ ꯕꯅꯤ ꯍꯧꯖꯤꯛ ꯍꯥꯏꯗꯤ ꯑꯗ ꯊꯣꯔꯣꯛ ꯊꯤꯡꯕꯅꯤꯅꯅꯦ ꯂꯥꯛꯅꯕ ꯒꯥꯔꯤ ꯃꯈꯩꯗꯣ ꯑꯝꯇ ꯆꯠꯄ ꯌꯥꯗꯕꯒꯤ ꯐ ꯑꯗ ꯂꯩ ꯅꯠꯇꯦꯅ ꯍꯥꯏꯕꯅꯦ ꯃꯣꯏ ꯈꯛꯇ ꯅꯠꯇꯦ ꯑꯗꯨꯝ ꯑꯇꯣꯞꯄ ꯑꯇꯣꯞꯄ ꯗꯨꯀꯥꯟ ꯃꯈꯩꯁꯨꯅꯦ ꯍꯧꯖꯤꯛꯀꯥꯟꯁꯦ ꯄꯣꯠꯁꯦ ꯍꯥꯏꯗꯤ ꯃꯄꯥꯟ ꯂꯝꯗꯒꯤ ꯂꯥꯛꯄ ꯈꯥꯛꯇ ꯄꯨꯟ ꯃꯈꯩꯁꯨ ꯌꯧꯔꯒꯦ ꯑꯗꯨꯕꯅꯤꯅ ꯏꯄꯟꯗ ꯄꯜꯂꯒ ꯂꯣꯏ ꯂꯩꯔꯕꯅꯦ ꯑꯩ ꯆꯠꯈꯤꯕꯕꯨꯗꯤ ꯈꯜꯂꯤꯕꯅꯦ ꯑꯗꯣ ꯌꯦꯡꯉ ꯒꯦ ꯍꯌꯦꯡꯒꯨꯝꯕ ꯆꯠꯄ ꯌꯥꯕ꯭ꯔꯥ ꯌꯦꯡꯉꯒꯦ
ꯑ ꯑꯩꯁꯨ ꯉꯁꯥꯏ ꯂꯝ ꯇꯩꯅꯕ ꯑꯗꯒꯤ ꯑꯩꯈꯣꯏꯆꯦꯠꯅ ꯉꯁꯥꯏ ꯍꯥꯏꯔꯛꯄ ꯄꯅꯦꯕ ꯑꯗꯨ ꯂꯩꯔꯣ ꯈꯣꯠꯂꯣꯅ ꯑꯗꯨ ꯂꯩ ꯆꯠꯄꯗ ꯐꯤꯅꯥꯜꯁꯨ ꯂꯩꯔꯝꯗ꯭ꯔꯦ ꯑꯗꯨꯅ ꯀꯥꯔꯤ ꯌꯥꯝꯦꯝ ꯂꯩ ꯁꯦ ꯄꯨꯡꯍꯥꯡ ꯍꯥꯡꯉꯒ ꯂꯩꯍꯧꯋꯦ ꯀꯩꯅꯣꯒꯤ ꯁꯦꯅꯤꯇꯥꯏꯁꯃ ꯑꯗꯨ ꯃꯈꯩꯗꯨꯃꯅ ꯄꯨꯡꯥꯡ ꯍꯥꯡ ꯇꯤꯁꯨ ꯄꯦꯄꯔꯦ ꯑꯩ ꯇꯤꯁꯨ ꯄꯦꯄꯔꯐ ꯂꯩꯍꯧꯗ꯭ꯔꯦ ꯎꯆ ꯎꯆ ꯅ ꯅꯝꯕꯗꯤ ꯂꯩ ꯂꯩꯦꯉ ꯁꯥꯔ
ꯁꯥ ꯆꯠꯂꯒ ꯇꯤꯁꯨ ꯄꯦꯄꯔ ꯂꯩꯔꯛꯇꯦꯒ ꯍꯥꯏꯕꯁꯦ ꯄꯨꯛꯅꯤꯡ ꯌꯥꯝ ꯅꯨꯡꯉꯥꯏꯇꯦ ꯑꯇꯣꯞꯄ ꯄꯣꯠ ꯆꯩ ꯐꯪꯗꯦ ꯍꯥꯏꯕꯅ ꯑꯃꯅꯤ ꯇꯤꯁꯨ ꯐꯪꯉꯛꯇꯦꯒ ꯍꯥꯏꯕꯗꯨꯗꯤꯅꯦ ꯄꯨꯛꯅꯤꯡ ꯌꯥꯝ ꯅꯨꯡꯁꯤ ꯍꯥꯏꯕ
ꯎꯝ ꯈꯪꯗꯦ ꯇꯧꯔꯤꯁꯦ ꯁꯤꯁꯨ ꯄꯥ ꯌꯥꯎꯗ꯭ꯔꯗꯤ ꯍꯤꯡ ꯉꯝꯗꯧ ꯃꯥꯟꯗ꯭ꯔꯦ
ꯑꯁ ꯃꯤ ꯀꯩꯅꯣ ꯆꯠꯅꯕ ꯍꯧꯔꯛꯍꯦ ꯇꯨꯜ ꯑꯃꯃꯝ ꯄꯥꯏꯔꯒ ꯆꯠꯅꯕ ꯍꯧꯔꯛꯑꯦ ꯑꯩꯈꯣꯏꯅ ꯃꯅꯤꯡ ꯁꯂꯨꯁꯦ
ꯑꯗꯨ ꯄꯨꯔ ꯆꯠꯇꯣꯏꯔꯣ ꯑꯩꯈꯣꯏꯕꯨꯨꯜ ꯍꯣꯔꯦꯟ ꯐꯝꯅꯕꯗꯤ ꯂꯩꯔꯝꯗꯧ ꯃꯥꯟꯗꯦ ꯅꯣꯡ ꯃꯈꯥ ꯇꯥꯕꯅꯤꯅ ꯆꯣꯠꯁꯨ ꯆꯣꯠꯂꯝꯒꯅꯤ ꯐꯛ ꯊꯥꯕꯁꯨ ꯨ ꯌꯥꯔꯣꯏ ꯑꯗꯨ ꯀꯃꯥꯏꯅ ꯇꯧꯁꯤꯒꯦ ꯑꯃꯗ ꯄꯥꯎ ꯐꯥꯎꯅꯁꯤ ꯍꯥꯏꯕ꯭ꯔꯥ ꯀꯃꯥꯏꯅ ꯇꯧꯁꯤꯒꯦ
ꯑꯁ ꯑꯩꯈꯣꯏꯅꯦꯗꯤ ꯄꯨꯔꯔꯣꯏꯁꯤꯍꯦ ꯆꯠꯂꯁꯨ ꯃꯥꯅ ꯃꯥꯏꯅ ꯁꯤꯟꯖꯅꯤ ꯂꯩꯇ꯭ꯔꯒꯅ ꯀꯩꯅꯣ ꯀꯩꯅꯣ ꯇꯧꯔꯁꯨ ꯑꯩꯈꯣꯏ ꯌꯨꯝꯗꯒꯤꯩꯗꯤ ꯄꯨꯗꯕꯤ ꯆꯠꯁꯤꯍꯦ ꯃꯥ ꯄꯨꯒꯦ ꯍꯥꯏꯔꯁꯨ ꯃꯣꯏ ꯌꯨꯝꯗꯒꯤ ꯌꯦꯡꯉꯛꯄ꯭ꯔꯥ ꯂꯩꯇ꯭ꯔꯒꯅ ꯂꯩꯇꯕ ꯏ ꯊꯣꯛꯣꯛꯄ ꯂꯦꯞꯄ꯭ꯔꯥ ꯆꯠꯄ꯭ꯔꯥ ꯇꯧꯔꯒ ꯇꯧꯔꯁꯨ ꯑꯩꯗꯤ ꯌꯥꯝ ꯀꯟꯅ ꯌꯦꯡꯅꯤꯡꯕꯗꯤ ꯑꯣꯏꯗꯤ ꯑꯣꯏꯗꯦꯗ ꯑꯗꯨꯝ ꯕꯤꯠꯇ ꯍꯥꯏꯔꯤꯕ ꯍꯥꯏꯗꯗ
ꯍꯣꯏꯌꯦꯦ ꯑꯗꯨꯅꯦ ꯑꯗꯨꯒꯤ ꯀꯩꯅꯣꯒꯤ ꯃꯣꯏ ꯀꯥꯡꯕꯨꯗꯨꯁꯨ ꯁꯥꯟꯅꯔꯤꯕ ꯀꯥꯡꯕꯨꯗꯨꯁꯨ ꯌꯥꯝ ꯀꯟꯅ ꯀꯩꯅꯣ ꯇꯧꯕꯗꯤ ꯑꯣꯏꯗꯕ ꯃꯥꯜꯂꯦ ꯑꯗꯣ ꯃꯥꯅꯗꯤ ꯅꯨꯡꯗꯤ ꯅꯨꯡꯉꯥꯏꯅ ꯍꯥꯏꯕꯅꯦ ꯑꯗꯣ ꯍꯣꯔꯦꯟ ꯐꯝꯐꯝ ꯂꯩꯇ꯭ꯔꯒ ꯂꯦꯞꯄ ꯂꯩꯕꯗꯣ ꯂꯦꯞꯄꯗꯨꯗꯤ ꯌꯥꯝ ꯋꯥꯗ꯭ꯔꯥ ꯍꯥꯏꯕꯅꯤꯗ
ꯍꯣꯏ ꯑꯩꯗꯤ ꯌꯦꯡꯕꯗ ꯀꯕꯗꯤ ꯀꯨꯏꯔꯦ ꯑꯉꯥꯡ ꯑꯣꯏꯔꯤꯉꯩꯗ ꯌꯦꯡꯕꯗꯨꯕꯨꯗꯤ ꯑꯗꯨꯝ ꯑꯃꯒ ꯑꯃꯒ ꯄꯨꯇꯣꯛ ꯇꯧꯔꯛꯄ ꯌꯦꯡ ꯌꯦꯡꯈꯤꯕꯅꯤꯅ ꯐꯝꯐꯝ ꯅꯅꯨꯡꯐꯝꯒꯤ ꯊꯣꯏꯗꯣꯛꯅ ꯀꯩꯁꯨ ꯈꯟꯈꯤꯗ꯭ꯔꯦ ꯑꯗꯣ ꯈꯪꯗꯦ ꯍꯣꯔꯦꯟ ꯍꯥꯏꯔꯛꯄꯨꯗꯤ ꯆꯠꯂꯝꯗꯥꯏꯗꯨꯗ ꯍꯪꯉꯒ ꯌꯦꯡꯕꯔ ꯌꯦꯡꯉꯁꯦ ꯑꯃꯗꯨꯗ ꯍꯥꯏꯗꯤ ꯀꯃꯥꯏꯅ ꯇꯧꯕ ꯌꯥꯗꯣꯏꯅꯣꯗꯣ ꯑꯗꯨꯒ
ꯍꯣꯏ ꯍꯣꯏ ꯅꯪ ꯅꯍꯥꯟ ꯑꯁꯤ ꯀꯩꯅꯣꯒꯤ ꯑꯩꯈꯣꯏ ꯃꯃꯥꯡꯒꯤ ꯂꯥꯏꯀꯣꯜꯗ ꯇꯧꯕꯗꯨ ꯁꯤ ꯅꯪ ꯌꯦꯡꯍꯧꯗꯕ꯭ꯔꯣ
ꯌꯦꯡꯍꯧꯗꯦ ꯅꯣꯏꯅ ꯀ꯭ꯋꯥꯒ ꯅꯣꯏ ꯑꯗꯨꯨꯝ ꯈꯛꯇꯪ ꯆꯥꯕ ꯅꯨꯃꯤꯠꯇꯧ ꯑꯩ ꯆꯠꯍꯧꯗꯦ ꯑꯗꯨꯗꯣ
ꯍꯣꯏꯌꯦ ꯅꯣꯏ ꯄꯩꯈꯥ ꯃꯌꯥꯅꯦ ꯍꯥꯏꯕ ꯀꯩꯅꯣ ꯑꯗꯣ ꯑꯗꯨꯏ ꯅꯨꯃꯤꯠꯇꯨꯗꯤ ꯅꯨꯡꯉꯥꯏꯌꯦ ꯗꯥꯏꯂꯣꯛ ꯑꯃꯔꯣꯝ ꯅꯨꯡꯉꯥꯏꯕꯅꯦ ꯑꯗꯩ ꯁꯥꯟꯅꯔꯤꯕ ꯀꯥꯡꯕꯨꯗꯨꯁꯨ ꯃꯃꯤꯡ ꯆꯠꯄ ꯀꯥꯡꯕꯨꯅꯤꯅꯀꯣ ꯑꯗꯒꯤ ꯕꯥꯕꯣꯛ ꯇꯤꯟꯕ ꯑꯃꯁꯨ ꯅꯨꯡꯉꯥꯏ ꯍꯧꯖꯤꯛꯀꯤ ꯃꯐꯝꯗꯨꯗꯤ ꯃꯣꯏ ꯍꯥꯏꯔꯤꯕ ꯃꯐꯝꯁꯤꯗꯤ ꯑꯃꯨꯛ ꯄꯤꯛꯇꯞ ꯇꯧꯋꯤꯗꯅꯀꯣ ꯗꯗꯒꯤ ꯃꯤ ꯌꯥꯝ ꯇꯤꯟꯕꯁꯨ ꯅꯨꯡꯉꯥꯏꯔꯣꯏ ꯍꯧꯖꯤꯛꯀꯤꯁꯤꯅ ꯑꯩꯈꯣꯏꯅ ꯍꯥꯟꯅ ꯆꯠꯂꯨꯕꯗꯨꯅ ꯏꯃꯥꯏ ꯑꯗꯨꯒ ꯃꯅꯤꯡꯗꯁꯨ ꯑꯃꯨꯛ ꯑꯩꯈꯣꯏ ꯏꯃꯥꯟꯕꯤꯗꯤ ꯃꯄꯥꯜꯗ ꯐꯝ ꯂꯩꯔꯝꯃꯦ ꯄꯣꯛꯄꯗ ꯑꯗꯩ ꯀ꯭ꯋꯥ ꯑꯗꯒꯤ ꯑꯆꯥꯔ ꯀꯩꯀꯩ ꯄꯨꯔꯦ ꯑꯗꯨꯒꯕꯁꯤ ꯁꯥꯏꯕꯁꯤ ꯁꯥꯏꯕꯁꯤ ꯑꯩꯗꯤ ꯎꯏꯕꯨ ꯎꯏꯔꯛꯑꯕꯅꯦꯕ ꯥꯏ
ꯍꯣꯏ ꯑꯗꯨꯒ ꯐꯣꯟ ꯇꯥꯍꯧꯋꯦ ꯑꯗꯣ ꯇꯧꯅꯤ ꯅꯪ ꯀꯩꯅꯣꯝꯃ ꯇꯥꯍꯜꯂꯨꯗ꯭ꯔꯗꯤ ꯌꯥꯗꯕꯅꯤꯅ ꯅꯪ
ꯇꯥꯍꯥꯎꯗꯣ ꯇꯥꯍꯧꯕ ꯅꯠꯇꯦꯗ ꯀꯥꯍꯧꯕꯅꯤꯅ ꯀꯩꯅꯣꯗꯤ ꯍꯣꯏꯣꯔ ꯍꯦꯟꯗꯤ ꯀꯩꯀꯩ ꯂꯩꯔꯦ ꯄꯨꯁꯤꯄꯨ ꯀꯔꯤꯝ ꯂꯩ ꯂꯩꯔꯦꯒ ꯁ ꯍꯥꯏꯔ
ꯈꯪꯗꯦꯗ ꯀꯣ ꯁꯗꯥ ꯆꯥꯔꯁꯦꯁꯨ ꯌꯥꯝꯕꯗꯤ ꯌꯥꯏ ꯑꯗꯣ ꯈꯪꯗꯦ ꯀꯃꯥꯏꯅ ꯇꯧꯁꯦ ꯍꯥꯏꯅꯣ ꯑꯗꯨꯗꯤ
ꯍꯣꯏ ꯑꯗꯨꯅ ꯌꯦꯡꯉꯁꯦꯂ ꯃꯆꯥꯗꯣ ꯑꯣꯏꯔꯗꯤ ꯑꯩꯅ ꯁꯣꯝꯗ ꯂꯩꯔꯛꯇꯣꯏꯕꯀꯣ ꯃꯣꯏ ꯑꯁꯤ ꯃꯐꯝꯗꯨꯗꯒꯤꯩ ꯑꯍꯥꯎꯕ ꯃꯐꯝꯗꯨꯗꯒꯤꯀꯣ
ꯑꯗꯨꯅꯦ ꯍꯥꯏꯁꯦ ꯑꯗꯣ ꯑ ꯍꯣꯏ ꯁꯨꯔ ꯑꯩꯈꯣꯏ ꯃꯔꯤꯒꯨꯝꯕꯗꯤ ꯁꯨꯔꯗꯧ ꯃꯥꯜꯂꯦ ꯑꯩꯅ ꯈꯟꯕꯗ ꯃꯅꯥꯎ ꯅꯨꯄꯥꯗꯨꯁꯨ ꯊꯣꯛꯂꯛꯀꯗꯣꯔꯤꯕ꯭ꯔꯥ ꯄꯥꯎꯕꯨꯗꯤ ꯐꯥꯎꯅꯔꯤꯉ ꯑꯗꯨ ꯃꯥꯗꯤ ꯑꯃꯨꯛ ꯀ꯭ꯋꯥꯁꯗꯒꯨꯝꯕ ꯆꯥꯛ ꯆꯥꯗꯦ ꯍꯥꯏꯕꯗꯤ ꯌꯥꯝ ꯀꯟꯅ ꯄꯥꯝꯃꯤ ꯄꯥꯝꯗꯦꯁꯨ ꯃꯔꯛ ꯃꯔꯛꯇꯗꯤ ꯇꯧꯕꯅꯤ ꯁꯥ ꯉꯥ ꯆꯥꯔꯨꯕ ꯅꯠꯇ꯭ꯔꯒꯗꯤ ꯑꯗꯨꯅ ꯈꯪꯗꯦ ꯀꯕꯨ ꯍꯥꯏꯔꯛꯇꯣꯏꯅꯤꯣ
ꯍꯣꯏ ꯑꯗꯨ ꯉꯥꯡꯗ ꯦꯅꯦ ꯄꯒꯤ ꯀꯣꯍꯦ ꯆꯥꯏꯒ ꯆꯥꯗꯦꯒ ꯆꯥꯏꯒ ꯆꯥꯗꯦꯒ ꯉꯁꯤ ꯉꯥꯁꯦ ꯌꯥꯝ ꯅꯨꯡꯉꯥꯏꯗꯧ ꯃꯥꯜꯂꯦ ꯃꯥ ꯂꯩꯕꯁꯦ ꯍꯥꯏꯗꯤ ꯃꯣꯏ ꯏꯃꯨꯡꯗꯤ ꯋꯥꯠꯇ ꯄꯥꯗꯅ ꯂꯩꯔꯕꯝꯅꯤꯅꯀꯣ ꯑꯗꯨꯅ ꯃꯥꯏ ꯅꯨ ꯄꯤꯔꯥꯛꯇꯗꯤ ꯍꯌꯦꯡ ꯃꯀꯦ ꯊꯣꯛꯑꯅꯤ ꯂꯩꯕꯗꯀꯣ
ꯍꯣꯏ ꯅꯨꯡꯉꯥꯏꯔꯅꯤꯨ ꯍꯥꯏꯕꯗꯤ ꯃꯊꯟꯇ ꯁꯣꯏꯕꯅꯤꯅ ꯂꯨꯁꯨ ꯇꯧꯋ ꯑꯗꯒꯤ ꯀꯩꯅꯣꯝꯃ ꯇꯧꯒꯦ ꯍꯥꯏꯕꯗ ꯊꯤꯡꯒꯟꯕ ꯃꯤꯗꯥꯗꯨꯁꯨ ꯑꯣꯏꯗꯦꯕ ꯑꯗꯨꯝ ꯍꯥꯏꯗꯤ ꯈꯪꯗꯦ ꯑꯗꯨꯝ ꯅꯨꯡꯉꯥꯏꯒꯅꯦꯅ ꯈꯜꯂꯦ ꯃꯁꯥꯃꯛ ꯊꯕꯛ ꯑꯗꯨ ꯑꯗꯥ ꯇꯧꯗ꯭ꯔꯒꯁꯨ ꯑꯗꯨ ꯏꯃꯨꯡꯗꯨ ꯀꯩꯁꯨ ꯋꯥꯠꯇꯕꯅꯤꯅꯅꯦ ꯑꯗꯨꯝ ꯀꯩꯁꯨ ꯋꯥꯔꯣꯏꯗ ꯑꯗꯨꯝ ꯑꯗꯨꯗꯒꯤ ꯊꯕꯛ ꯑꯃ ꯀꯩꯅꯣ ꯑꯩꯈꯣꯏꯅ ꯇꯧꯅꯕꯁꯨ ꯑꯗꯨꯝ ꯁꯤꯟꯈꯤꯅꯤꯗ
ꯎꯝ ꯍꯣꯏ ꯑꯩꯅꯁꯨ ꯈꯜꯂꯦꯕ ꯍꯥꯏꯗꯤ ꯊꯕꯛꯃꯛ ꯇꯧꯗ꯭ꯔꯒꯁꯨ ꯑꯗꯨꯝ ꯃꯣꯏꯗꯤ ꯀꯩꯅꯣ ꯀꯔꯕꯥꯔꯕꯨ ꯇꯧꯒꯦꯔꯥ ꯀꯔꯤꯕꯨ ꯇꯧꯒꯦꯔꯥ ꯑꯗꯨꯃꯥꯏꯅ ꯇꯧꯔꯒ ꯑꯗꯨꯝ ꯃꯣꯏꯗꯤ ꯐꯥꯔꯝꯁꯨ ꯃꯌꯥꯝ ꯂꯩꯕꯅꯤꯅ ꯑꯗꯨꯗ ꯊꯕꯛ ꯇꯧꯕ ꯌꯥꯏꯗꯅꯀꯣ ꯑꯗ ꯍꯧꯖꯤꯛꯇꯁꯨ ꯌꯦꯔꯨꯝꯒꯤ ꯐꯥꯔꯝ ꯇꯧꯋꯦ ꯍꯥꯏꯕꯅꯤꯅ ꯄꯩꯁꯥꯗꯨ ꯑꯗꯨꯝ ꯂꯥꯛꯑꯒꯅꯦꯕ ꯂꯥꯛꯄꯗꯤ ꯑꯗꯨꯅ ꯑꯩꯅ ꯍꯥꯏꯕ ꯅꯣꯏ ꯅꯣꯏ ꯏꯆꯤꯟꯜ ꯏꯅꯥꯎꯅ ꯇꯪꯒꯛꯇ ꯄꯣꯛꯏꯗꯣ ꯅꯨꯡꯉꯥꯏꯕ꯭ꯔꯥ ꯃꯌꯥꯝ ꯄꯣꯛꯊꯣꯛꯑꯣ ꯅꯪꯒꯤꯗꯗꯤ ꯍꯥꯏꯕ ꯃꯥꯗꯤ ꯀ
ꯍ ꯑꯗꯨꯅꯦ ꯉꯁꯥꯏꯁ ꯇꯟ ꯆꯥꯕ ꯇꯟ ꯆꯥꯕꯗꯨꯅ ꯇꯟꯗꯣ ꯑꯃꯅ ꯈꯇꯪꯗꯤ ꯑꯣꯛꯏ ꯑꯣꯛꯇꯦꯅ ꯁꯨꯝ ꯇꯧꯅꯕꯗꯩꯗꯤ ꯍꯧꯖꯤꯛꯇꯤ ꯃꯇꯝꯗꯣ ꯍꯞꯇꯥ ꯈꯛꯇ ꯉꯥꯏꯔꯃꯤꯅꯤ ꯑꯩꯅ ꯊꯥꯎ ꯊꯨꯝꯗꯣ ꯌꯥꯝ ꯆꯥꯁꯤꯜꯂꯨꯔꯅꯣꯅ ꯍꯥꯏꯕ ꯑꯗꯨꯅꯤꯗ ꯑꯁ ꯍꯌꯦꯡꯈꯩꯗꯤ ꯆꯥꯔꯣꯏ ꯍꯌꯦꯡꯈꯩꯗꯤ ꯂꯇꯣꯟ ꯍꯧꯔꯅꯤ ꯑꯗꯨ ꯇꯧꯔꯅꯤꯅ ꯇꯧꯈꯤꯕꯅꯦ ꯑꯗꯨꯒ ꯌꯦꯔꯨꯝ ꯍꯥꯏꯔꯒ ꯑꯩ ꯁꯨ ꯉꯁꯥꯏ ꯃꯣꯏꯗꯒꯤ ꯑꯗꯨꯝ ꯄ꯭ꯂꯦꯝ ꯂꯧꯧꯔ ꯋꯥꯏꯗ ꯍꯥꯞꯄꯒ ꯇꯧꯔꯒ ꯄꯨꯔꯛꯑꯦ ꯑꯩꯈꯣꯏꯒꯤ ꯃꯃꯥꯗꯨꯅ ꯃꯃꯥ ꯍꯥꯏꯁꯦ ꯈꯪꯉꯦꯀꯣ ꯃꯃꯥ ꯀꯣꯛ ꯉꯥꯎꯔꯣꯏ ꯇꯧꯕꯗꯨ ꯃꯥꯅ ꯁꯦꯝꯟꯕꯤꯔꯦ ꯃꯥꯅ ꯋꯥꯏꯗꯨꯗ ꯍꯥꯞꯄꯤꯔꯛꯑꯦ ꯄ꯭ꯂꯦꯠꯇ ꯄꯨꯕꯗꯨꯗꯤ ꯀꯣꯡꯒꯥꯡ ꯋꯥꯏ ꯏꯊꯟꯗ ꯄꯥꯏꯗꯧꯅꯤꯅ ꯀꯥꯏꯔꯅꯤꯅ ꯋꯥꯏꯗ ꯐꯖꯅ ꯍꯥꯞꯄꯤꯔꯛꯑꯦ ꯑꯗꯨꯒ ꯄꯨꯔꯛꯑꯦ ꯀꯔꯤꯝꯕꯨꯗꯤ ꯀꯥꯔꯝꯗ꯭ꯔꯦ
ꯀꯥꯏꯗꯕꯅꯤꯗ ꯐꯖꯅ ꯆꯦꯛꯁꯤꯟꯅ ꯄꯨꯔꯛꯑꯒꯗꯤ ꯃꯣꯏ ꯃꯣꯏꯒꯤ ꯍꯥꯞꯅꯕꯗꯨꯗ ꯄꯨꯔꯛꯑꯒꯗꯤꯀꯣ ꯑꯗꯨꯒ ꯉꯔꯥꯡꯗꯣ ꯑꯃꯨꯛ ꯑꯥ ꯏꯃꯥꯟꯅꯕꯤ ꯑꯃ ꯋꯥꯔꯤꯗ ꯑꯣꯡꯒꯗꯕꯗꯣ ꯆꯨꯝꯅꯥꯡꯗꯩꯗꯣ ꯊꯦꯡꯅꯔꯦ ꯃꯣꯏꯁꯨ ꯌꯦꯨꯝ ꯂꯩꯕ ꯂꯥꯛꯑꯝꯃꯤ ꯑꯩꯅꯒ ꯑꯩꯗꯤ ꯃꯣꯏ ꯃꯥꯜꯂꯨꯗ꯭ꯔꯕ ꯂꯝꯕꯤ ꯊꯦꯡꯅꯕꯗꯨꯗ ꯃꯣꯏꯅ ꯍꯥꯟꯅ ꯀꯧꯔꯛꯑꯦ ꯃꯥꯏ ꯅꯨꯄꯥꯗꯨꯅ ꯑꯗꯨꯗ ꯑꯩꯅ ꯈꯪꯄ꯭ꯔꯦꯛꯄꯨ ꯈꯪꯉꯨꯔꯦ ꯑꯗꯨꯒ ꯃꯣꯏꯗꯤ ꯌꯦꯔꯨꯝ ꯂꯧꯔꯨꯏꯌꯦ ꯑꯩꯅ ꯏꯃꯥꯟꯅꯕꯗꯨꯗ ꯍꯪꯉꯀꯥꯟꯗ ꯃꯣꯏ ꯑꯗꯨꯗꯤ ꯂꯧꯔꯕꯅꯤꯅ ꯈꯣꯠꯂꯕꯅꯤꯅ ꯍꯥꯏꯔꯦ ꯂꯨꯍꯣꯡꯕ ꯂꯥꯛꯎ ꯈꯣꯠꯂꯨꯒ ꯇꯧꯒꯤꯒꯥ ꯍꯥꯏꯕꯅꯦ ꯃꯣꯏ ꯐꯖꯅ ꯈꯪꯅꯕ꯭ꯔꯒꯗꯤ ꯈꯪꯗꯦ
ꯑꯣ ꯃꯣꯏꯗꯣꯟꯅ ꯅꯍꯥꯟ ꯑꯃꯨꯛ ꯑ ꯑꯈꯣꯏ ꯄꯩꯈꯥꯜ ꯂꯣꯏꯕꯒ ꯅꯣꯉꯥꯟꯕ ꯗꯔꯥ ꯑꯗꯨꯃꯥꯏꯅ ꯇꯧꯔꯒ ꯃꯣꯏ ꯄꯨꯟꯈꯤꯕꯅꯦ ꯃꯣꯏ ꯀꯩꯅꯣ ꯀꯥꯡꯕꯨꯗꯣ ꯑꯗꯨ ꯄꯨꯟꯕꯗꯨꯗꯁꯨ ꯊꯦꯡꯅꯒꯤꯕ ꯃꯥꯜꯂꯦ ꯑꯗ ꯅꯍꯥꯟꯁꯨ ꯆꯤꯡ ꯀꯥꯃꯤꯟꯅꯩꯑꯦꯕꯀꯣ ꯅꯪ ꯌꯥꯎꯕ ꯌꯥꯎꯗꯕ꯭ꯔꯥ ꯈꯪꯗꯦ ꯅꯍꯥꯟ ꯑꯃꯁꯨ ꯆꯤꯡ ꯀꯥꯃꯤꯟꯅꯩ ꯑꯩꯈꯣꯏꯗꯣ ꯃꯥꯏ ꯅꯨꯄꯥꯒ ꯍꯧꯖꯤꯛꯀꯤ ꯃꯃꯥꯟꯅꯕꯤꯗꯨꯒ ꯂꯥꯛꯑꯦ ꯑꯗꯨꯒ ꯑꯩꯈꯣꯏ ꯑꯍꯨꯝ ꯑꯍꯨꯝ ꯇꯧꯔꯒ ꯀꯥꯃꯤꯟꯅꯩ ꯑꯗꯨꯝ ꯐꯖꯅ ꯌꯥꯝ ꯐꯖꯅ ꯍꯥꯟꯅꯗꯩ ꯈꯪꯅꯕꯩ ꯇꯥꯏꯞꯇ ꯋꯥꯔꯤ ꯑꯗꯨꯝ ꯇꯧꯋꯦꯕ ꯆꯥꯛꯆꯥꯕ ꯆꯥꯛꯆꯥꯥꯅꯕ ꯅꯨꯃꯤꯠꯇ ꯁꯨꯃꯥꯏ ꯁꯨꯃꯥꯏꯅ ꯇꯧꯈꯤꯕꯗꯣ ꯑꯗꯨ ꯇꯧꯈꯤꯕꯗꯣꯅ ꯃꯣꯏ ꯍꯥꯟꯅꯗꯒꯤ ꯈꯪꯅꯔꯛꯄ ꯗꯤ ꯃꯥꯜꯂꯦ ꯅꫭꯕꫭꯗꯤꯌꯥ ꯁꯥꯇ꯭ꯔꯅꯤꯅ ꯑꯩꯅ ꯈꯟꯕꯗ
ꯑꯣ ꯑꯗꯨꯎ ꯑꯣꯏꯔꯝꯕ ꯁ ꯅꯕꫭꯗꯤꯌꯥ ꯑꯣꯏꯔꯗꯤ ꯂꯣꯏ ꯑꯦ ꯇꯨ ꯖꯦꯠ ꯈꯪꯅꯕꯅꯦꯀꯣ ꯃꯣꯏꯗꯤ ꯑꯗꯨꯅ ꯑꯣꯏꯔꯝꯒꯅꯤ ꯑꯩꯅ ꯈꯜꯂꯦꯕ ꯌꯥꯝ ꯀ꯭ꯂꯣꯁ ꯑꯣꯏꯅ ꯂꯣꯏꯅꯔꯝꯃꯦꯅ ꯑꯗꯣ ꯃꯥꯒꯤ ꯃꯌꯥꯒ ꯌꯦꯡꯕꯗꯨꯒꯤ ꯃꯉꯣꯟꯗ ꯑꯗꯨꯝ ꯌꯦꯡꯉꯦ ꯍꯥꯏꯌꯦꯕ ꯑꯉꯥꯡꯗꯨꯅ ꯑꯗꯨ ꯑꯩꯅꯁꯨ ꯈꯟꯕ ꯑꯗꯨꯒꯤꯗ
ꯑꯣ ꯃꯌꯥꯗ ꯅꯠꯇꯦ ꯃꯌꯥꯗ ꯅꯠꯇꯦ ꯀꯩꯅꯣ ꯇꯧꯋꯤ ꯁꯦ ꯑꯝꯇ ꯍꯥꯏꯍꯧꯈꯤꯒꯦꯁꯦ ꯃꯩꯌꯥꯗ ꯅꯠꯇꯦ ꯍꯥꯏꯕ ꯐꯦꯁꯤꯌꯦꯜꯒ ꯇꯧꯕꯅꯦ ꯍꯥꯏꯕ ꯃꯉꯣꯟꯗ ꯃꯥ ꯃꯁꯥꯁꯨ ꯇꯧꯈꯔꯕ ꯅꯦ ꯃꯥꯏ ꯅꯨꯄꯤꯗꯨꯁꯨ ꯄꯔꯛꯒ ꯇꯧꯈ꯭ꯔꯕꯅꯦ
ꯏꯃꯥꯏ ꯐꯦꯃꯥ ꯀꯤꯕꯨꯨ ꯀꯤꯗꯤ ꯃꯣꯏꯗꯤ
ꯑꫭꯀꯦ